ꯑꯩ ꯇꯧꯕ ꯗꯦ ꯍꯧꯗꯦ
ꯀꯒ꯭ꯔꯣꯝꯕꯅ ꯣ
ꯑꯩ ꯀꯝ ꯇꯧꯗꯦꯕ
ꯍꯦ ꯑꯗꯨ ꯀꯔꯤꯒꯤꯅꯣ ꯈꯪꯗꯦ
ꯅꯦꯠ ꯅꯦꯠꯋꯔꯛꯁꯨ ꯅꯅꯨꯡꯉꯥꯏꯗꯣ
ꯄꯩꯁꯥ ꯇꯔꯅꯤ
ꯍꯣꯏ ꯕꯦꯛ ꯄ꯭ꯔꯀꯔꯦ ꯔꯝ ꯇꯅꯦ ꯅꯨꯃꯤꯠ
ꯀꯔꯤ ꯇꯧꯔꯦꯕ꯫
ꯂꫭꯏꯈ꯭ꯔꯦꯕ
ꯑꯥ ꯑꯥ
ꯈꯋꯥꯡꯗꯦ ꯃꯥꯁꯨ ꯉꯥꯡꯅꯤꯉꯥꯏ ꯂꯩ ꯇ꯭ꯔꯁꯨ ꯄꯨꯡꯉꯥꯡ ꯉꯥꯡꯕꯅꯦ꯫
ꯎꯝ
ꯃꯥꯅ ꯍꯥꯏꯔꯛꯇꯕ꯭ꯔꯕ ꯅꯪꯉꯣꯟꯗ꯫
ꯍꯥꯏꯔꯛꯄꯅꯤ ꯃꯥꯅ ꯃꯥꯅ ꯑꯩꯉꯣꯟꯗ ꯍꯥꯟꯅ ꯃꯦꯁꯦꯁ ꯁꯥꯔꯛꯄꯅꯦꯕ꯫ ꯅꯍꯥꯟꯋꯥꯏꯗ ꯑꯩꯅ ꯅꯣꯡꯃ ꯑꯃ ꯑ ꯀꯩ ꯍꯥꯏꯒꯦꯔꯥ ꯃꯣꯏꯒꯤ ꯑꯪꯀꯜ ꯈꯣꯏꯒꯤ ꯀꯣꯜ ꯁꯦꯟꯇꯔ ꯑꯃꯅꯦ ꯑꯗꯨꯅꯦ ꯇꯧꯔꯒ ꯑꯩꯅ ꯑꯁ ꯀꯤꯖꯩ ꯑꯗꯨꯒꯨꯝꯕꯗꯤ ꯁ꯭ꯀꯦꯝꯔꯥ ꯀꯩꯔꯥꯅ ꯑꯩꯅ ꯍꯥꯏꯈꯤꯗꯅ꯫ ꯑꯗꯨꯗꯨꯗ ꯑꯩꯁꯨ ꯄꯩꯁꯥ ꯂꯩꯝ ꯃꯟꯗꯕꯒꯤ ꯑꯃꯨꯛ ꯀ ꯅꯍꯥꯟ ꯍꯞꯇꯥ ꯋꯥꯏꯗꯔ ꯑꯩꯅ ꯃꯉꯣꯟꯗ ꯃꯦꯁꯦꯖ ꯊꯥꯈꯤꯕꯅꯦꯕ꯫ ꯋꯤꯋꯦꯛ ꯀꯩꯅꯣ ꯅꯍꯥꯟ ꯀꯣꯜ ꯁꯦꯟꯇꯔꯒꯨꯝꯕꯗꯣ ꯂꯩꯇ꯭ꯔꯕꯅꯦ ꯄꯥꯔꯠ ꯇꯥꯏꯝ ꯇꯧꯅꯕ ꯑꯩ ꯌꯥꯝ ꯋꯥꯔꯤꯅꯦꯕ ꯑꯩꯅ ꯍꯥꯏ ꯅꯦꯕ ꯑꯗꯨ ꯃꯥꯅ ꯂꯩꯇꯦ ꯍꯥꯏꯕ ꯑꯗꯨꯒꯤ ꯑꯗꯨ ꯑꯗꯨ ꯅꯨꯃꯤꯠ ꯑꯥꯐꯇꯔ ꯗꯦꯠ ꯗꯦ ꯂꯥꯏꯛ ꯑ ꯅꯨꯃꯤꯠ ꯑꯅꯤ ꯍꯨꯝꯅꯤꯔ ꯁꯨꯕ ꯃꯇꯝꯗꯨꯗ ꯃꯥꯅ ꯑꯩꯉꯣꯟꯗ ꯑꯁꯤꯗꯨ ꯊꯥꯔꯛꯑꯦꯕ꯫ ꯚꯥꯏ ꯁꯤꯗ ꯇꯧꯁꯤꯜꯂꯣ ꯑꯁꯤꯗꫭ ꯇ꯭ꯔꯥꯏ ꯇꯧꯔꯁꯦ ꯃꯥꯅ ꯑꯩꯉꯣꯟꯗ ꯍꯥꯏꯕꯅꯦ꯫ ꯑꯗꯨ ꯑꯗꯨ ꯃꯇꯝꯗꯨꯎ ꯑꯩꯁꯨ ꯑꯩꯒꯤ ꯅꯨꯄꯥꯒ ꯈꯠꯅꯔꯕꯅꯤꯅ ꯑꯩꯁꯦ ꯌꯥꯝ ꯏ ꯀꯥꯍꯟꯅꯤꯡꯈ꯭ꯔꯕ ꯑꯗꯨꯏ ꯕꯤꯠꯇꫭ ꯂꯩꯇ꯭ꯔꯕ ꯑꯗꯨꯗꯒꯤꯗꯤ ꯑꯩꯁꯨ ꯀꯥꯎꯔꯦ ꯀꯥꯎꯒ ꯑꯃꯨꯛꯀ ꯉꯁꯥꯏꯗꯔ ꯉꯔꯥꯡꯗꯔ ꯍꯧꯖꯤꯛ ꯅꯪꯒꯤ ꯅꯨꯄꯥꯒꯤ ꯏꯁꯇꯦꯇꯁꯇꯨꯗ ꯑꯃꯨꯛꯀ ꯎꯕꯅꯦꯕ꯫ ꯎꯔꯒ ꯑꯁ ꯍꯣꯏ ꯋꯤꯋꯦꯛꯁꯟꯅꯁꯨ ꯍꯥꯏꯔꯛꯑꯦꯕ ꯑꯩꯉꯣꯟꯗ꯫ ꯑꯗꯨ ꯕꯗꯔ ꯗꯤꯅꯤꯁꯅ ꯊꯥꯔꯛ ꯄꯅꯤꯅ ꯑꯗꫭ ꯑꯩꯅ ꯚꯥꯏ ꯅꯣꯏ ꯇꯧꯔꯝꯃꯣꯗ ꯑꯩ ꯏꯁꯤꯗ ꯀꯩꯅꯣ ꯑꯗꯨꯗ ꯑꯩꯅ ꯀꯩꯅꯣꯝ ꯍꯥꯏꯈꯤꯕꯅꯦꯕ꯫ ꯑꯗꯒꯤ ꯃꯥꯅ ꯍꯣꯏ ꯍꫭꯏ ꯍꯣꯏ ꯇꯧꯅꯤꯡ-ꯇꯧꯅꯤꯡ ꯀꯥꯟꯗ ꯍꯥꯏꯔꯛꯑꯣ ꯀꯣꯟꯅꯗꯤ ꯍꯥꯏꯕꯤꯕꯅꯦꯕ ꯃꯥꯅ꯫ ꯍ ꯑꯗꯣ ꯅꯪꯗꯦ ꯑꯗꯨꯗꯒꯤꯗꯤ ꯅꯪꯅ ꯑꯃꯨꯛ ꯍꯥꯏꯔꯛꯄꯅꯤꯅ ꯑꯩꯁꯦ ꯑꯣ ꯅꯍꯥꯟ ꯕꯤꯚꯦꯛꯁꯟꯅ ꯊꯥꯔꯝꯕꯗꯣ ꯆꯨꯝ ꯆꯨꯝꯕ ꯑꯣꯏꯔꯝꯅꯤꯀꯣ ꯑꯦ
ꯍꯦ ꯍꯦ ꯍꯦ ꯍ ꯑꯩꯁꯨ ꯊꯥꯖꯗꯕꯅꯦ ꯀꯅꯥꯅ ꯐꯥꯔꯁꯇ ꯍꯥꯏꯗꯤ ꯀꯃꯥꯏꯅ ꯄꯩꯁꯥ ꯄꯤꯔꯣ ꯑꯗꯨꯒ ꯑꯗꯨꯝ ꯃꯣꯏ ꯁ꯭ꯇꯦꯞꯇꯣ
ꯎꯝ
ꯑꯗꯨꯝ ꯐꯖꯅ ꯍꯥꯏꯕꯒꯤ ꯑꯗꯩ ꯒ꯭ꯌꯥꯟ ꯇꯥꯈ꯭ꯔꯕ
ꯀꯔꯤ ꯍꯥꯏꯁꯤꯔꯥ ꯑꯦꯞꯁꯤꯕꯨ ꯀꯅꯥꯅ ꯁꯦꯝꯃꯤꯅꯣꯕ ꯂꯥꯏꯛ ꯑꯥꯎꯠꯁꯥꯏꯠ ꯃꯅꯤꯄꯨꯔ ꯃꯤꯗꯒꯤꯔ ꯃꯅꯤꯞ ꯃꯅꯤꯄꯨꯔꯤ ꯃꯅꯨꯡ ꯁꯤꯗꯩꯏꯔꯥꯀꯣ
ꯃꯅꯤꯄꯨꯔꯗꯗꯤ ꯅꯠꯇꯦ ꯍꯥꯏꯌꯦ ꯏꯟꯗꯤꯌꯥꯗꯗꯤ ꯃꯥꯜꯂꯦ ꯑꯗꯣ ꯁꯤ ꯇꯧꯕꯁꯦ ꯁꯇꯦꯠ ꯈꯨꯗꯤꯡꯃꯛꯇ ꯀꯣꯟꯅ ꯇꯔꯝ ꯑꯃꯗꯤ ꯂꯩꯕ ꯃꯥꯜ ꯗꯦ
ꯑꯣ ꯑꯣ
ꯍꯥꯏꯗꯤ ꯑꯇꯣꯞꯀꯤ ꯅꯥ ꯀꯝꯄꯦꯁ ꯈꫭꯏꯁꯨ ꯂꯩꯕꯅꯦꯕ ꯀꯣ
ꯑꯈꯣꯏ ꯑꯈꯣꯏ ꯏꯁꯥ ꯏꯁꯥꯒꯤ ꯂꯣꯟꯗ ꯑꯣꯏꯔꯗꯤ ꯀꯌꯥꯃꯨꯛ ꯅꯨꯡꯉꯥꯏꯒꯅꯤ ꯌꯦꯡꯎ
ꯑꯗꯨꯅꯦ ꯑꯗꯨ ꯑꫭꯏꯔꯁꯨ ꯈꯪꯗꯦ ꯑꯗꯨꯒꯤ ꯋꯥꯊꯣꯛꯇ ꯃꯥꯟꯅꯔꯗꯤ ꯍꯥꯏꯗꯤ ꯌꯥꯝ ꯂꯩꯕꯅꯤꯅꯀꯣ
ꯎꯝ
ꯈꯪꯗꯦ ꯐꯪꯕ꯭ꯔꯥ ꯌꯦꯡꯁꯦ ꯉꯁꯤ ꯁꯨꯇꯤꯅꯦ ꯍꯥꯏꯕꯅꯦꯕ‌ ꯀꫭ ꯐꯤꯁ ꯁꯟꯗꯦꯅꯦ ꯀꯗꯤ ꯃꯣꯏ ꯐꯪꯔꯒꯥ ꯑꯈꯣꯏ ꯐꯪꯔꯗꯤ
ꯑꯗꯨꯅꯦ ꯑꯗꯨ ꯅꯪ ꯅꯨꯄꯥꯗꯨꯕꯨ ꯀꯌꯥꯝ ꯐꯪ ꯀꯌꯥꯝꯃꯨꯛ ꯌꯥꯎꯕ ꯀꯨꯏꯔꯒꯦ
ꯃꯥ ꯃꯥꯔꯁꯇ ꯅꯥꯒꯥꯃꯤꯁꯀꯤ ꯇꯧꯋꯦ ꯍꯥꯏꯌꯦ ꯑꯗꯨꯗ ꯐꯥꯏꯚ ꯍꯟꯗ꯭ꯔꯦꯠꯂ ꯐꯪꯈ꯭ꯔꯕꯅꯦ
ꯀ ꯅꯨꯃꯤꯠ ꯀꯌꯥꯒꯤ
ꯈꯪꯗꯦ ꯃꯥꯗꯣ ꯃꯤ ꯂꯩꯗꯦ ꯍꯥꯏꯌꯦ ꯍꯥꯏꯗꯤ ꯐꯥꯏꯚ ꯍꯟꯗ꯭ꯔꯦꯠꯄꯨ ꯑꫭꯏꯔꯗꯤ ꯀꯣ ꯐꯥꯏꯚ ꯍꯟꯗ꯭ꯔꯦꯠꯁꯨ ꯁꯝꯊꯤꯡ ꯑꯣꯏꯔꯗꯤ ꯃꯤ ꯃꯉꯥꯒꯨꯝꯕ ꯇꯔꯨꯛꯀꯨꯝꯕꯗꯤ ꯇꯧꯔꯝꯒꯅꯤ
ꯀꯔꯤꯔꯣ ꯇꯦꯟ ꯃꯤꯅꯤꯠꯁꯇ ꯆꯥꯝꯃꯅꯤ ꯍꯥꯏꯕ ꯅꯠꯇ꯭ꯔꯣ ꯚꯥꯏ
ꯀꯦꯟ ꯃꯤꯠꯁꯦ ꯆꯥꯕꯗꯣ ꯃꯤ ꯇꯧꯅꯤꯡꯉꯥꯏ ꯂꯩꯇ꯭ꯔꯗꯤ
ꯃꯤ ꯇ ꯋꯥꯍ ꯂꯩꯇ꯭ꯔꯗꯤ
ꯃꯤ ꯇꯧꯅꯤꯡꯉꯥꯏ ꯂꯩꯗ꯭ꯔꯗꯤ ꯐꯪꯗꯣꯏꯅ
ꯎꯝ
ꯍꯥꯏꯗꯤ ꯃꯤ ꯑꯃꯗ ꯃꯔꯤ ꯃꯔꯤ ꯇꯧꯕꯃꯀꯣ
ꯎꯝ
ꯌꯥꯝ ꯑꯅꯤꯈꯛ ꯂꯩꯔꯗꯤ ꯇꯧꯕ ꯃꯁꯤꯡꯗꯣꯈꯛ ꯐꯪꯒꯣꯏꯅꯤ ꯃꯤ ꯌꯥꯝ ꯂꯥꯛꯑꯦꯗꯤ ꯃꯤ ꯌꯥꯝ ꯂꯩꯁꯨ ꯀꯣ ꯃꯤ ꯌꯥꯝ ꯍꯥꯏꯔꯁꯨ ꯃꯤ ꯃꯉꯥ ꯂꯩꯔꯦ ꯈꯜꯂꯨꯕ
ꯎꯝ
ꯃꯤ ꯃꯉꯥꯗ ꯐꯣꯔ ꯇꯥꯏꯝꯁ ꯐꯣꯔ ꯇꯥꯏꯝꯁ ꯇꯥꯎꯗꯤꯩ ꯑꯗꯨꯝ ꯍꯦꯟꯈ꯭ꯔꯦꯅ ꯑꯦꯛꯇꯤꯟꯗꯤ
ꯍꯣꯏ ꯑꯗꯣ ꯑꯦꯛꯇꯤꯚꯤꯇꯤꯗꯣ ꯚꯥꯏ ꯍꯥꯏꯗꯤ ꯍꯞꯇꯥ ꯑꯦꯚ꯭ꯔꯤꯗꯦ ꯇꯥꯛꯁ ꯑꯣꯏꯗꯣꯏꯔꯥ
ꯑ ꯑꯗꯨ ꯂꯩꯀꯦ ꯅꯪ ꯅꯨꯃꯤꯠ ꯑꯃꯗꯀꯣ ꯂꯝ ꯂꯣꯏꯁ ꯇꯂꯔ ꯌꯥꯏ
ꯑꯣ ꯑꯗꯨ ꯁꯤ ꯇꯥꯛꯆꯅ ꯂꯣꯏꯔꯤꯗꯤ ꯀꯩꯗꯧꯕ
ꯂꯣꯏꯅ ꯐꯪꯒꯅꯤ
ꯄꯩꯁꯥꯗꯣ ꯁꯣ ꯑꯗꯨ ꯐꯪꯈ ꯃꯇꯨꯡꯗ ꯑꯃꯨꯛꯀ ꯇꯥꯛꯁ ꯂꯩꯔꯔꯣꯏ
ꯑꯁꯤꯗꯤ ꯂꯩꯔꯔꯣꯏ ꯑꯇꯣꯞꯄ ꯐꯖꯅ ꯇꯧꯔꯗꯤꯀꯣ ꯁꯗ ꯑꯣꯦ ꯑꯇꯣꯞꯄꯪꯁꯨ ꯑꯗꯨꯝ ꯂꯩ ꯂꯩ ꯍꯥꯏ
ꯎꯝ
ꯇꯧꯤꯔꯗꯤ ꯈꯪꯗꯦ
ꯎꯝ ꯑꯩꯒꯤ ꯅꯨꯄꯥꯅ ꯄꯩꯁꯥ ꯍꯦꯛ ꯐꯪꯅꯕ ꯅꯪ ꯈꯪꯒꯅꯤ ꯑꯩ ꯂꯥꯛꯄ
ꯎ ꯐꯝꯒ ꯑꯁꯕꯁꯤ ꯀꯣ ꯃꯥꯁꯥ ꯐꯔꯁꯅ ꯑꯩꯅ ꯍꯥꯏꯕ ꯀꯥꯟꯗ ꯃꯥꯗꯣ ꯄꯤ ꯌꯥꯎꯗꯕ ꯃꯥꯜꯂꯦꯕ ꯑꯗꯨꯒ ꯉꯥ ꯁꯤꯗꯣ
ꯑꯥ
ꯃꯤ ꯃꯔꯤꯔ ꯃꯉꯥꯔꯥ ꯄꯨꯔꯛꯀꯦ ꯍꯥꯏꯌꯦ
ꯎꯝ ꯑꯗꯣ ꯃꯥꯅ ꯀꯔꯝꯥꯏꯅ ꯀꯣꯑꯣꯗꯤꯅꯦꯇꯔ ꯑꯣꯏꯔꯤꯅꯣꯕ
ꯈꯪꯗꯦ ꯃꯣꯏ ꯈꯪꯅꯕ ꯃꯥꯜꯂꯦ
ꯎꯝ
ꯑꯩꯗꯤ ꯅꯣꯛꯅꯤꯡꯕꯗꯤ ꯕꯤꯕꯦꯛꯇꯨꯅꯤꯅ ꯅꯣꯛꯅꯤꯡꯕꯁꯤꯗꯤ
ꯌꯥ ꯆꯅꯤ ꯅꯕꯥꯅꯤꯔꯣ ꯆꯍꯤꯗꯤ ꯌꯥꯝ ꯎ ꯌꯥꯝ ꯀꯨꯏꯔꯕꯅꯤꯕꯣ
ꯀꯣꯏꯗꯅꯤꯗ
ꯐꯥꯒꯤꯅꯠꯇꯦ ꯂꯨꯍꯣꯡꯕ ꯌꯥꯔꯦ
ꯄꯜꯂꯦꯗꯥ
ꯅꯕꯥꯅꯤ ꯑꯃꯨꯛꯀ ꯕ꯭ꯔꯦꯛ ꯂꯩꯅꯔꯒ ꯑꯃꯨꯛꯀ ꯎꯝ
ꯀꯪ ꯔꯦ ꯀꯪꯗ ꯔꯦ
ꯑꯩꯁꯨ ꯁꯤꯗ ꯍꯞꯇꯥ ꯈꯨꯗꯤꯡ ꯇꯣꯛꯅꯕꯅꯦ ꯍꯞꯇꯥ ꯈꯨꯗꯤꯡ ꯅꯠꯇꯦ ꯅꯨꯃꯤꯠ ꯈꯨꯗꯤꯡ ꯃꯔꯤꯔꯛ ꯃꯉꯥꯔꯛꯅꯤ ꯇꯣꯛꯅꯔꯤꯁꯦ ꯐꯒꯤ ꯅꯠꯇꯦ ꯚꯥꯏ ꯑꯉꯥꯡ ꯃꯆꯥꯅꯤꯅꯀꯣ ꯌꯥꯝꯅ ꯐꯣꯝꯁꯦꯁꯤꯞ ꯄꯣꯁꯤꯁꯤꯞ ꯑꯣꯏꯔꯒ ꯈꯥꯕꯜ ꯆꯥꯎ ꯈꯥꯕꯜ ꯆꯥꯎ ꯑꯃꯅꯤꯅꯤꯅ ꯇꯨ ꯊꯥꯎꯖꯟ ꯊ꯭ꯔꯤ ꯐꯥꯏꯕ ꯅꯦ ꯑꯉꯥꯡꯗꯣ
ꯑꯁꯦꯡꯕꯩꯔꯣ
ꯌꯦꯁ
ꯀꯩꯅꯣ ꯑꯦꯀꯥꯗꯃꯤ ꯑꯦꯠꯁ ꯅꯠꯇꯥꯕ
ꯑꯦ ꯅꯪꯁꯨꯦ ꯃꯤ ꯇ꯭ꯋꯦꯟꯇꯤꯗꯤ ꯁꯨꯈ꯭ꯔꯦ
ꯑꯣ
ꯃꯤ ꯇ꯭ꯋꯣꯟꯇꯤ ꯁꯨꯒꯕꯗꯨꯕꯨ ꯅꯪꯁꯨ
ꯍꯣꯏꯅꯦ
ꯑꯗꯨꯗꯦ ꯃꯥꯒꯤ ꯃꯀꯣꯛꯇꯣ ꯈꯤꯇꯪ ꯂꯩ ꯈꯠꯂꯦꯕ ꯑꯉꯥꯡ ꯃꯆꯥ ꯑꯣꯢꯕꯅꯤꯅ ꯑꯗꯨ ꯑꯩꯅ ꯑꯩꯁꯨ ꯁꯤꯒꯗꯧꯔꯦ ꯈꯪꯕ꯭ꯔꯥ ꯑꯩꯒꯤ ꯀꯣꯛꯇ ꯁꯝ ꯑꯉꯧꯕꯗꯣ ꯍꯧꯈ꯭ꯔꯦ ꯑꯩ
ꯀꯥꯂꯔ ꯁꯪꯉꯣ
ꯎꯝ ꯉꯔꯥꯡꯃꯛ ꯕ꯭ꯂꯦꯛ ꯀꯂꯔ ꯁꯪꯗ ꯉꯥꯏꯔꯤ ꯑꯩ
ꯑꯁꯦꯡꯕꯔꯣ
ꯄ꯭ꯔꯣꯃꯤꯁ
ꯀꯔꯤꯅꯣ ꯑꯁꯦꯡꯕ ꯋꯔꯗ ꯑꯁꯦꯡꯕ ꯍꯧꯔꯕꯣ
ꯅꯠꯇꯦ ꯅꯪ ꯕꯤꯕꯤꯌꯦ ꯀꯥꯔꯤꯉꯩ ꯃꯇꯝꯗ ꯑꯩ ꯁꯝ ꯑꯉꯧꯕ ꯍꯧꯕꯗꯨ ꯅꯪ ꯈꯪꯗꯕ꯭ꯔꯣ ꯚꯥꯏ
ꯈꯪꯗꯤꯌꯦ
ꯈꯪꯉꯝꯃꯣꯏ ꯅꯪꯗꯤ
ꯈꯪꯗꯤꯌꯦ ꯑꯌꯥ
ꯂꯥꯏꯔꯤ ꯚꯥꯏ ꯏꯜꯂꯣꯗꯨꯕꯨ ꯀꯃꯥꯏ ꯇꯧꯔ ꯖꯥꯠꯂ
ꯈꯪꯗꯦ ꯃꯤ ꯊꯕꯛ ꯐꯪꯒꯔꯦ ꯍꯥꯏꯔꯣ
ꯗꯨꯕꯥꯏꯗ ꯐꯪꯒꯔꯦ ꯍꯥꯌꯦ ꯃꯦꯅꯦꯖꯔꯒꯤ ꯄꯣꯁ ꯇꯔ ꯑꯥ ꯍꯣꯏ ꯅꯍꯥꯟꯋꯥꯏꯗ ꯑꯩꯉꯣꯟꯗ ꯍꯥꯏꯔꯝꯕꯅꯤ ꯃꯥꯍꯥꯕꯂꯤ ꯂꯩꯔꯤꯉꯩ ꯃꯇꯝꯗꯣ ꯈꯪꯗꯦ ꯑꯗꯨꯃꯥꯏꯅ ꯍꯥꯏ ꯑꯩꯉꯣꯟꯗ ꯂꯥꯏꯔꯤꯛ ꯑꯝ ꯃꯥꯗꯣ ꯄ꯭ꯂꯦꯁꯃꯦꯟ ꯐꯪꯉꯦ ꯍꯥꯏꯌꯦ
ꯁꯦꯁ ꯑꯣ ꯐꯪꯉꯝꯅꯤ ꯑꯗꯨꯗꯤ
ꯃꯣꯏ ꯑꯁ ꯍꯣꯏꯗ ꯃꯤꯗꯤ ꯕꯦꯡꯒꯂꯣꯔꯗ ꯇꯝꯅꯤꯅꯀꯣ ꯄ꯭ꯂꯦꯁꯃꯦꯟꯒꯤꯗꯃꯛꯇꯗꯤ ꯑꯩꯈꯣꯏ ꯃꯅꯤꯄꯨꯔ ꯈꯛꯇꯅꯦ ꯎꯝ ꯑꯩꯖꯨ ꯏꯟꯇꯔꯟ ꯇꯧꯒꯅꯤ ꯚꯥꯏ ꯑꯦꯁꯕꯤꯑꯥꯏꯗ ꯃꯅꯤꯄꯨꯔꯗ ꯀꯥꯟꯆꯤꯞ ꯑꯩꯈꯣꯏ ꯀꯣꯂꯦꯖ ꯃꯅꯨꯡꯗ ꯑ
ꯒꯤ ꯏꯛꯖꯥꯝꯗꯨ ꯅꯨꯡꯉꯥꯏꯕꯔꯣ
ꯁꯦꯀꯦꯟ ꯁꯤꯃꯤꯁꯇꯔꯒꯤꯗꯤ ꯅꯨꯡꯉꯥꯏꯇꯦ ꯚꯥꯏ꯫ ꯕꯦꯛ ꯆꯥꯒꯅꯤ ꯐꯥꯔꯁꯀꯤꯗꯤ ꯑꯩ ꯕꯦꯛ ꯆꯥꯗ꯭ꯔꯦꯕ ꯑꯗꯣ ꯁꯤ ꯁꯦꯀꯦꯟ ꯁꯦꯃꯤꯁꯇꯔꯁꯦ ꯀꯔꯤꯁꯦ ꯅꯍꯥꯟ ꯑꯩꯈꯣꯏ ꯀ꯭ꯂꯥꯁꯁꯨ ꯂꯧꯗꯦꯕ ꯑꯗꯨ ꯈꯛ ꯅꯇꯝꯅ ꯐꯣꯔ ꯑꯦꯛꯖꯥꯝꯄꯜ ꯑꯩ ꯍꯌꯦꯡ ꯑꯦꯛꯖꯥꯝ ꯂꯩꯔꯦ ꯍꯥꯏꯔꯦꯀꯣ
ꯎꯝ
ꯑꯦꯛꯖꯥꯝ ꯍꯌꯦꯡ ꯂꯩꯔꯦ ꯍꯥꯏꯗꯤ ꯑꯩꯒꯤ ꯐꯣꯟꯗꯣ ꯏ ꯑꯦꯝ ꯑꯥꯏ ꯑꯗꯨ ꯄꯦꯗꯣ ꯇꯧꯗ꯭ꯔꯕ
ꯑꯣ
ꯇꯧꯗ꯭ꯔꯕꯒꯤ ꯑꯩꯒꯤ ꯐꯣꯟꯗꯣ ꯄꯨꯔꯥ ꯔꯦꯁꯇ꯭ꯔꯤꯛꯇꯦꯠ ꯑꯣꯏꯈ꯭ꯔꯦ ꯍꯥꯡꯕꯁꯨ ꯌꯥꯗꯕ ꯈꯪꯕ ꯑꯗꯨꯗꯒꯤꯗꯤ ꯑꯩꯁꯦ ꯐꯥꯔꯁ ꯁꯞꯖꯦꯛꯀꯤ ꯁꯨꯡꯌꯥ ꯌꯥꯗ꯭ꯔꯦ ꯑꯇꯣꯞꯄ ꯁꯕꯖꯦꯛꯄꯨꯗꯤ ꯌꯥꯏꯌꯦ
ꯆ ꯀꯌꯥ ꯂꯩꯕ꯭ꯔꯥ
ꯁꯕꯖꯦꯛ ꯅꯤꯄꯥꯜ
ꯎꯝ ꯎ ꯂꯥꯏꯕ꯭ꯔꯣ ꯂꯨꯕ꯭ꯔꯣ
ꯍꯣꯏ ꯂꯥꯏꯔꯤꯛꯄꯨ ꯄꯥꯔꯗꯤ ꯂꯥꯏꯗ ꯑꯩꯈꯣꯏꯒꯤꯗꯣ ꯂꯨꯕ ꯑꯃꯁꯤꯅ ꯀꯔꯤꯔꯥ ꯀꯔꯤꯔꯥ ꯃꯤꯡꯗꯣ ꯀꯥꯎꯔꯦꯅꯦ ꯐꯥꯏꯅꯥꯟꯁꯀꯤ ꯃꯇꯥꯡꯗ ꯂꯥꯛꯑꯗꯤ ꯌꯥꯝ ꯂꯨꯕ ꯑꯃꯀ
ꯑ ꯀꯔꯤꯝ ꯅꯣꯏ ꯁꯦꯃꯤꯁꯔ ꯃꯤꯁ꯭ꯔ ꯑꯃꯨꯛꯀ ꯊꯥꯈ꯭ꯔꯦ
ꯎꯝ ꯁꯦꯀꯦꯟ ꯁꯦꯃꯤꯁꯇꯔ ꯊꯥꯈ꯭ꯔꯦ ꯊꯨꯕꯅꯦ ꯍꯧꯖꯤꯛꯅ ꯊꯔꯠ ꯎꯝ ꯊꯔꯠ ꯆꯝꯈꯔꯦ
ꯑꯣ ꯑꯣ
ꯊꯠ ꯀꯔꯅꯤ ꯌꯦ ꯂꯦ ꯆꯍꯤꯁꯨ ꯍꯦꯟꯅ ꯀꯥꯔꯛꯑꯦ ꯂꯣꯏꯔꯦ
ꯑꯩꯈꯣꯏ ꯍꯧꯔꯅꯤꯌꯦ
ꯎ ꯅꯪ ꯀꯥꯏꯗ ꯇꯃꯦꯕꯕꯥꯥꯏ
ꯑꯩ ꯏꯛꯅꯧꯗ
ꯏꯛꯅꯧꯗ ꯑꯣꯈꯣꯏ ꯅꯨꯄꯁꯨ ꯏꯒꯅꯔ ꯇꯧꯁꯦꯅ ꯈꯜꯂ ꯃꯥꯗꯣ
ꯀꯔꯤ ꯁꯕꯖꯦꯛ
ꯁꯥꯏꯟꯁꯇ ꯍꯥꯏꯗꯤ ꯊꯕꯛ ꯇꯧ ꯇꯧꯔꯒꯀꯣ ꯍꯥꯏꯗꯤ ꯑꯣꯟꯂꯥꯏꯟꯗ ꯇꯧꯒꯗ
ꯂꯩꯔ ꯂꯩ ꯌꯨꯒ ꯂꯔ ꯍꯔꯅ ꯐꯥꯅ ꯑꯩꯒꯤ ꯁꯞꯖꯦꯛꯇꯣ
ꯎꯝ
ꯂꯩꯔꯕꯒꯦ ꯇꯧꯕꯅꯦ
ꯎꯝ ꯑꯁ ꯚ ꯏꯃꯥꯗꯣ ꯀ꯭ꯂꯥꯁ ꯀꯨꯝꯕ ꯆꯠꯅꯤꯡꯗꯦꯕ ꯇꯂꯦꯕ ꯃꯁꯅꯄꯥꯥꯗꯣ
ꯀ꯭ꯂꯥꯁ ꯑꯗꯨꯝꯕ ꯂꯥꯛꯔꯦ ꯑꯇꯣꯞꯄ ꯁꯦꯟꯇꯔꯗ ꯇꯥꯔꯗꯤꯀꯣ
ꯑꯥ
ꯒꯦꯝꯒꯨꯝꯕ ꯑꯇꯣꯞꯄ ꯈꯔ ꯇꯥꯗꯦ ꯑꯦꯛꯖꯥꯝꯅ ꯅꯨꯡꯉꯥꯏ ꯍꯥꯏ ꯑꯩꯈꯣꯏꯅ ꯑꯦꯝ ꯌꯨ ꯇꯥꯕꯒꯤꯀꯣ
ꯎꯝ
ꯏꯁꯇ꯭ꯔꯤꯛ ꯈꯨꯑꯣꯏꯗꯤ꯫
ꯈꯪꯗꯦ ꯃꯣꯏ ꯃ ꯃꯣꯏ ꯒꯤ ꯕꯕꯥꯗꯣ ꯑꯗꯨꯗ ꯌꯥꯎꯋꯦꯌꯦ꯫
ꯏꯒꯅꯧꯗ ꯊꯕꯛ ꯇꯧꯕ꯭ꯔꯣ?
ꯎꯝ
ꯑꯣꯑꯣ ꯈꯥ ꯆꯥꯎꯔꯝꯅꯤ ꯁꯦꯟꯇ꯭ꯔꯦꯜꯒꯤꯅꯤꯅ ꯌꯧꯔꯦ ꯌꯧꯔꯦ꯫
ꯌꯧꯔꯦ ꯌꯧꯔꯦ
ꯑꯃ ꯀꯠ ꯇꯧꯔꯒ ꯑꯃꯨꯛ ꯇꯧꯔꯛꯀꯦ
ꯑꯥ